ꯄ꯭ꯔ
ꯑꯂ ꯑ ꯇꯌꯦ ꯆꯦ
ꯑꯣ ꯅꯨꯡꯉꯥꯏꯔꯤꯕ꯭ꯔꯣ ꯑꯕꯦꯝꯃꯥ
ꯑꯩ ꯅꯨꯡꯉꯥꯏꯔꯤꯌꯦ
ꯆꯥꯛ ꯆꯥꯗꯔꯤꯗꯥ
ꯑꯍ
ꯑꯩꯈꯣꯏ ꯑ ꯀꯔꯤꯅꯣ ꯍꯣꯏ ꯅꯨꯡꯉꯥꯏꯔꯤꯌꯦ ꯅꯪꯗꯤ
ꯑꯩꯈꯣꯏꯁꯨ ꯅꯨꯡꯉꯥꯏꯔꯤ ꯀꯥꯏꯅ
ꯌꯨꯝ ꯌꯨꯝꯗ ꯂꯩꯌꯦꯀꯣ
ꯑꯥ ꯍꯧꯖꯤꯛ ꯌꯨꯝꯗ
ꯑ ꯑꯥ ꯈꯨꯟꯗ ꯂꯩꯔꯤꯕ꯭ꯔꯥ ꯑꯁ ꯌꯦꯡꯗꯦ ꯑꯞꯗꯦꯠꯇꯤ ꯈꯪꯉꯦ ꯌꯦꯡꯗꯦ
ꯑꯁ ꯗꯤꯟ ꯖꯨꯏꯗꯣ ꯌꯥꯝꯅ ꯅꯪ ꯄꯣꯔꯇꯨꯒꯥꯜꯂꯣ
ꯍꯣꯢ
ꯕꯤꯟꯆꯨꯏꯗꯣ ꯌꯥꯝꯅ ꯑꯥ ꯑꯃ ꯊꯝꯃꯣꯏ ꯌꯥꯝ ꯀꯥꯏꯔꯝꯃꯅꯤ
ꯀꯥꯏꯔꯝꯕꯁꯨ ꯌꯥꯏ
ꯃꯥ ꯍꯩꯕ ꯈꯪꯉꯕ ꯃꯥ ꯄꯣꯔꯇꯨꯒꯜ ꯉꯝꯗ꯭ꯔꯗꯤꯅꯦ ꯃꯥ ꯀꯩ ꯍꯥꯏꯕ ꯂꯥꯛ ꯇꯔꯥ ꯄꯤꯒꯦ ꯀꯥꯏꯅ
ꯂꯥꯛ ꯇꯔꯥ ꯂꯩꯔꯝꯅꯤ ꯃꯉꯣꯟꯗ
ꯑꯍ
ꯑꯩꯉꯣꯟꯗꯁꯨ ꯍꯣꯏ ꯍꯧꯒꯠꯈ꯭ꯔꯦ ꯑꯩ ꯀꯨꯏꯈ꯭ꯔꯦꯗ ꯉꯁꯤ
ꯑꯥ
ꯍꯧꯒꯠꯂꯒ ꯆꯥꯛꯀ ꯗꯥꯜ ꯊꯣꯡꯕꯤꯌꯦ
ꯑꯣ ꯅꯪ ꯆꯥꯛ ꯊꯣꯡꯕ꯭ꯔꯣ ꯉꯁꯤ
ꯑꯥ ꯉꯁꯤ ꯉꯥꯛꯇ ꯊꯣꯡꯉꯦ ꯑꯩꯗꯤ ꯊꯣꯡꯗꯕꯒꯤꯀꯣ
ꯑꯥ ꯑꯥ
ꯏꯆꯦꯁꯦ ꯏꯆꯦꯅ ꯑꯗꯨꯝ ꯊꯨꯡꯃꯤꯅꯦꯕ ꯑꯗꯨ ꯏꯆꯦꯁꯦ
ꯑꯥ
ꯢꯆꯦꯅ ꯅꯠꯇ꯭ꯔꯒ ꯑꯩꯒꯤ ꯁꯤꯁ ꯏꯟꯂꯣꯟꯅ ꯏꯚꯤꯅꯤꯡꯗ ꯗꯨꯝ ꯊꯨꯝꯕ ꯊꯣꯡꯕ ꯏꯆꯦꯅ ꯃꯣꯔꯅꯤꯡ ꯗ ꯑꯗꯨꯝ ꯊꯣꯡꯕ ꯑꯗꯨ ꯉꯁꯤ ꯏꯆꯦꯒꯤ ꯑꯉꯥꯡꯗꯣ
ꯑꯥ
ꯃꯁꯥ ꯈꯔꯥ ꯅꯨꯡꯉꯥꯏꯇꯦꯅꯥ ꯇꯨꯝꯕꯗꯣ ꯃꯣꯏ ꯐꯖꯅ ꯇꯨꯝꯗꯕꯤꯒꯤ ꯑꯩꯅ ꯍꯧꯒꯠꯂꯒ ꯊꯣꯡꯕꯤꯕ ꯃꯣꯏꯁꯦ ꯁ꯭ꯀꯨꯜ ꯆꯠꯅꯤꯡꯉꯥꯏꯁꯨ ꯂꯩꯕ ꯑꯉꯥꯡꯈꯣꯏꯀꯣ
ꯑꯣ ꯑꯉꯥꯡ ꯑꯥ ꯅꯉꯪꯒꯤ ꯏꯁꯇꯦꯇꯥꯁꯇꯁꯨ ꯎꯏ ꯃꯗꯨ ꯂꯣꯏ ꯁ꯭ꯀꯨꯜ ꯀꯥꯗꯕ꯭ꯔꯣ
ꯁ꯭ꯀꯨꯜ ꯀꯥꯈ꯭ꯔꯦ ꯍꯣꯏ ꯍꯧꯖꯤꯛ ꯍꯧꯖꯤꯛꯇ ꯆꯠꯈ꯭ꯔꯦ ꯃꯣꯏ
ꯑꯣ ꯑꯣ ꯁꯤ ꯅꯁꯥꯥꯗꯤ ꯅꯨꯡꯉꯥꯏꯇꯕ ꯂꯩꯕ꯭ꯔꯣ
ꯑꯩꯔꯣ ꯑꯁ ꯅꯣꯏꯅ ꯄꯔꯊꯥꯅꯥ ꯀꯟꯅꯥ ꯇꯧꯕꯤꯕꯒꯤ ꯍꯧꯖꯤꯛꯇꯤ ꯌꯥꯝ ꯅꯨꯡꯉꯥꯏꯅ ꯂꯩꯗ꯫
ꯀꯩꯁꯨ ꯇꯧꯗꯦꯀꯣ
ꯍꯣꯏ ꯀꯩꯁꯨ ꯇꯧꯗꯦ
ꯑ
ꯑꯗꯨ ꯉꯁꯤꯗꯤ ꯑꯩ ꯑꯩꯒꯤ ꯆꯦꯛꯀꯞ ꯅꯨꯃꯤꯠ ꯇꯥꯔꯦ
ꯇꯔꯦ ꯑꯣꯉꯁꯤ
ꯎꯝ ꯑꯗꯨꯒꯤ ꯆꯦꯛꯀꯞ ꯆꯠ ꯀꯦ ꯇꯧꯕ ꯑꯩꯒꯤ ꯅꯦꯐꯤꯌꯨ ꯑꯃꯗꯣ ꯑ ꯑꯗꯨꯗ ꯅꯠꯇꯦ ꯑꯃꯗ ꯑꯆꯧꯕꯗ
ꯑꯣ ꯑꯣ ꯆꯠꯃꯤꯟꯅꯕꯒꯗꯤ ꯂꯩꯕ꯭ꯔꯣ
ꯍꯣꯏ ꯑꯩꯒꯤ ꯅꯦꯐꯤꯌꯨ ꯑꯃꯗꯣ ꯑꯩꯒꯤ ꯏꯆꯦꯒꯤ ꯃꯅꯥꯎꯅꯨꯄꯥ ꯑ ꯑꯩꯒꯤ ꯏꯆꯦꯒꯤ ꯃꯆꯥꯅꯨꯄꯥ ꯀꯣ
ꯑꯥ
ꯃꯥꯁꯦ ꯑꯗꯨꯗ ꯊꯕꯛ ꯇꯧꯕꯅꯦꯕ
ꯑꯣ ꯑꯣ ꯑꯣ ꯑꯗꯨꯗꯤ ꯐꯔꯦ꯫ ꯑꯥ ꯍꯣꯏ ꯇꯤꯀꯦꯠꯀꯨꯝꯕ ꯂꯧꯊꯣꯛꯄꯤꯌꯣꯅ ꯑꯥ ꯗꯨꯃꯥꯏꯅ ꯍꯥꯏꯕ ꯌꯥꯅꯤ꯫ ꯎꯝ꯫
ꯎꯝ ꯑꯗꯨ ꯍꯥꯏꯕ ꯌꯥꯔꯅꯤ ꯍꯣꯏ
ꯎꯝ꯫
ꯑꯗꯨꯨꯝ ꯃꯥ ꯂꯥꯛꯀꯅꯤ ꯍꯥꯏꯌꯦ ꯁꯤꯗ ꯆꯠꯃꯤꯟꯅꯕ꯫ ꯉꯥꯏꯔꯒ ꯂꯩꯕꯅꯦ ꯄꯨꯡ ꯅꯥꯏꯟ ꯊꯥꯔꯇꯤꯒꯨꯝꯗ ꯆꯠꯁꯤꯔꯅꯀꯣ꯫
ꯑ ꯑꯜꯇ꯭ꯔꯁꯥꯎꯟ ꯂꯧꯗꯣꯏꯔꯣ ꯆꯦ
ꯑꯜꯇ꯭ꯔ ꯁꯥꯎꯟꯗꯤ ꯂꯣꯏꯈ꯭ꯔꯦ ꯑꯗꯨ ꯉꯁꯤ ꯔꯤꯖꯜ ꯊꯣꯛꯀꯅꯤ ꯍꯥꯏꯌꯦ꯫
ꯑꯣ ꯑꯣ꯫
ꯑꯣ ꯐ꯭ꯔꯥꯏꯗꯦꯗ ꯐ꯭ꯔꯥꯏꯗꯦꯗ ꯔꯤꯖꯣꯜ ꯊꯣꯛꯈ꯭ꯔꯦ ꯑꯩ ꯑꯗꯨ
ꯑꯣ ꯑꯣ
ꯃꯣꯏꯗꯤ ꯒꯣꯔꯃꯦꯟꯅꯤꯅꯍꯣ ꯎꯝ ꯉꯁꯤ ꯂꯧꯗꯣꯏꯕ ꯑꯗꯨꯁꯨꯝ ꯑꯗꯨꯒ ꯑꯩꯒꯤ ꯕ꯭ꯂꯗ ꯇꯦꯁ ꯑꯃ ꯑꯅꯤꯁꯨ ꯉꯁꯤ ꯂꯣꯏꯅꯃꯛ ꯂꯧꯔꯒ ꯑꯃꯨꯛꯀ ꯗꯣꯛꯇꯔꯗ ꯌꯦꯡꯒꯦꯕ
ꯑꯥ ꯆꯦ ꯑꯣꯒꯁꯇ ꯅꯠꯇ꯭ꯔꯣ
ꯍꯣꯏ ꯑꯗꯨꯅꯦ ꯎꯝ ꯃꯥꯅꯦ
ꯂꯥꯁ ꯋꯤꯛꯇ
ꯑ ꯂꯥꯁ ꯋꯤꯛꯇꯤ ꯃꯤꯗꯜ ꯋꯤꯛꯒꯨꯝꯕ ꯍꯥꯏꯒꯦꯔꯥ ꯅꯥꯏꯟꯇꯤꯟꯗ ꯄꯤꯅꯦ ꯃꯣꯏꯗꯤ꯫
ꯑꯧ ꯑꯣ꯫ ꯑꯣ ꯑꯣ꯫
ꯑꯗꯨꯒꯤ ꯉꯁꯤꯅ ꯑꯁꯤ ꯑꯁꯤꯗ ꯂꯥꯛꯔꯒ ꯇꯝꯄꯥꯛꯇ ꯂꯥꯛꯔꯒ ꯉꯁꯤꯅ ꯁꯦꯀꯦꯟ ꯆꯦꯀꯞ ꯑꯣꯏꯔꯦꯅꯤ ꯑꯩꯒꯤ꯫
ꯑꯣ ꯁꯦꯀꯦꯟ ꯆꯦꯀꯞ ꯀꯣ ꯑ ꯎꯝ꯫ ꯅꯍꯥꯟꯁꯨꯣ ꯑ
ꯍꯥꯏꯌꯣ ꯍꯥꯏꯌꯣ꯫
ꯍꯥꯏꯌꯣꯅ
ꯅꯪ ꯑꯥ꯫ ꯀꯌꯥꯝ ꯀꯨꯏꯅ ꯂꯩꯔꯒꯦ ꯌꯨꯝꯗ꯫
ꯑꯩ ꯖꯨꯟ ꯐꯤꯞꯇꯤꯟ ꯑꯗꯨꯋꯥꯏꯗ ꯂꯥꯛꯑꯦꯅ꯫
ꯎꯝ
ꯀꯥꯏꯀꯥ ꯑ ꯍꯥꯐ ꯃꯟꯗꯤ ꯑꯣꯏꯔꯝꯃꯅꯤ ꯈꯟꯕꯗ꯫ ꯍꯧꯖꯤꯛ ꯖꯨꯂꯥꯏ ꯁꯚꯦꯟ ꯍꯥꯐ ꯃꯟ ꯍꯦꯜꯂꯦꯗ
ꯎꯝ
ꯎꯝ꯫
ꯔ ꯍꯂꯦ
ꯑꯥ ꯌꯨꯝꯒꯤ ꯃꯤꯗꯁꯨ ꯀꯣꯜ ꯇꯧꯔꯛꯄ꯭ꯔꯣ ꯆꯦ
ꯍꯣꯏ ꯀꯣ ꯑꯗꯨꯝ ꯇꯧꯋꯦꯗ
ꯑꯥ
ꯑꯩꯈꯣꯏꯒꯤ ꯏꯃꯥ ꯅꯪꯒꯤ ꯑꯄꯥꯏꯗꯣ꯫
ꯑꯥ
ꯑꯗꯨꯕꯨꯁꯨ ꯑꯗꯨꯝ ꯀꯣ ꯇꯧꯋꯦ ꯉꯔꯥꯡꯅꯔ ꯉꯔꯥꯡꯁꯨ ꯇꯧꯕ ꯃꯥꯜꯂꯦ ꯑꯩ ꯎꯝ꯫
ꯑꯣ ꯑꯣ ꯎꯝ꯫
ꯅꯪꯕꯨ ꯂꯩꯌꯣ ꯍꯥꯏꯔꯒ꯫ ꯃꯥꯒꯤ ꯏꯃꯥꯁꯨ ꯃꯊꯟꯇ ꯂꯩꯕꯅꯤꯅ ꯑꯃꯨꯛꯀ ꯆꯠꯈ꯭ꯔꯦ ꯍꯥꯏꯌꯦ ꯅꯪꯒꯤ ꯄꯥꯏꯕ꯫
ꯑꯥ ꯍꯣꯏ ꯄꯩꯅꯣ ꯑꯗꯨꯃꯥꯏꯅ ꯍꯥꯏꯕ ꯂꯩꯌꯣꯅ ꯑꯩꯈꯣꯏ ꯑꯩꯈꯣꯏ ꯃꯥꯁꯨ ꯑꯩꯈꯣꯏ ꯃꯃꯥꯁꯨ ꯏꯊ ꯃꯊꯥꯟꯇ ꯂꯩꯌꯦꯅ ꯑꯗꯨꯅ ꯅꯨꯡꯉꯥꯏꯇꯦꯅ ꯑꯗꯨꯝ ꯂꯥꯛꯈ꯭ꯔꯦ꯫
ꯍꯣꯏ
ꯉꯁꯤ ꯆꯦꯛꯑꯞꯇ ꯆꯠꯂꯨꯅꯤ ꯑꯗꯨꯒ ꯃꯇꯝ ꯌꯥꯝ ꯀꯨꯏꯅ ꯆꯪꯒꯗ꯭ꯔꯣꯁꯦ
ꯃꯇꯝꯁꯦ ꯑꯩꯒꯤ ꯏꯅꯥꯎꯅꯨꯄꯥꯅ ꯇꯤꯛꯀꯦꯠꯇꯣ ꯂꯧꯊꯣꯛꯄ ꯌꯥꯔꯗꯤ ꯑꯗꯨꯝ ꯃꯇꯝꯗꯣ ꯌꯥꯝ ꯆꯥꯡꯔꯣꯏꯗ ꯎꯝ
ꯆꯪꯕꯗ ꯍꯦꯛ ꯆꯪꯉꯗꯤ ꯐꯥꯒꯗꯕꯀꯣ
ꯍꯣꯏ ꯎꯝ꯫
ꯎꯝ꯫
ꯑꯗꯨ ꯉꯥꯏꯕꯅꯤ ꯉꯥꯏꯕꯅꯤ ꯈꯔꯗꯤꯀꯣ ꯇꯤꯀꯦꯠ ꯂꯧꯊꯣꯛ ꯋꯥ ꯑꯗꯨꯒꯨꯝꯕꯁꯨ ꯑꯁ ꯃꯤ ꯌꯥꯝꯕꯁꯤ ꯂꯣꯏꯔꯦ ꯑꯗꯣ ꯍꯣꯁꯄꯤꯇꯥꯜꯗꯣ꯫
ꯑ ꯑꯩꯈꯣꯏ ꯄꯥꯏꯁꯨ ꯍꯥꯏꯕꯀꯣ ꯉꯔꯥꯡ ꯑꯩꯈꯣꯏ ꯂꯥꯁ ꯇꯥꯏꯝ ꯂꯥꯛꯄꯗꯣ꯫ ꯅꯪ ꯍꯣꯁꯄꯤꯇꯥꯜ ꯆꯠꯄꯗ ꯌꯥꯝꯅ ꯋꯥꯏ ꯍꯥꯏꯌꯦ ꯑꯗꯨꯃꯥꯏꯅ ꯍꯥꯏꯕ ꯃꯣꯏ ꯐꯖꯅꯁꯨ ꯋꯥꯁꯨ ꯉꯥꯡꯕꯤꯗꯦ ꯑꯗꯨꯃꯥꯏꯅ ꯍꯥꯏ ꯃꯣꯏꯅ
ꯑ ꯍꯣꯏ ꯑꯗꯨ ꯐꯖꯅ ꯋꯥ ꯉꯥꯡꯕꯤꯗꯕꯅꯦ ꯃꯤ ꯌꯥꯝꯃꯗꯒꯤꯀꯣ
ꯎꯝ ꯑꯄꯥꯏꯅ ꯍꯥꯏꯕ ꯈꯪꯉꯕ ꯑꯁ ꯌꯥꯝꯅ ꯋꯥꯔꯝꯃꯅꯤ ꯃꯁꯥ ꯍꯥ ꯃꯁꯥꯗꯣ ꯌꯥꯝꯅ ꯋꯥꯔꯝꯃꯅꯤ ꯀꯥꯏꯅ꯫
ꯅꯍꯥꯟ ꯀꯣ ꯑꯩꯅ ꯆꯄꯗꯣ
ꯑꯥ꯫
ꯑꯁ ꯑꯣꯕꯔꯁꯨ ꯑꯣꯕꯔꯅꯤꯗ ꯑꯗꯨ ꯑꯩꯅ꯫ ꯃꯤ ꯑꯃꯒ ꯄꯨꯔꯒ ꯆꯠꯄ ꯃꯇꯝꯗꯗꯤ ꯑꯁꯤ ꯑꯩꯒꯤ ꯏꯅꯥꯎ ꯏꯅꯎ ꯍꯧꯖꯤꯛ ꯑꯩꯅ ꯍꯥꯏꯕ ꯅꯨꯄꯥꯗꯣ ꯑꯦꯝ ꯕꯤ ꯕꯤ ꯑꯦꯁ ꯑꯗꯨ ꯍꯣꯁꯄꯤꯇꯥꯜꯗ ꯂꯩꯕꯗꯣ ꯃꯥꯒꯤ ꯐ꯭ꯔꯦꯟ ꯑꯃꯅ ꯄꯨꯔꯒ ꯆꯠꯄ ꯃꯇꯝꯗꯗꯤ ꯇꯤꯀꯦꯠꯇꯣ ꯈꯔ ꯊꯨꯅ ꯂꯧꯊꯣꯛꯑꯦ ꯑꯗꯨ ꯑ ꯑꯗꯨ ꯅꯨꯃꯤꯠꯇꯤ ꯄꯨꯡ ꯅꯥꯏꯟꯒꯨꯝꯕ ꯗ ꯆꯠꯂꯒ ꯄꯨꯡꯁꯦ ꯄꯨꯡ ꯑꯅꯤꯒꯨꯝꯕꯗ ꯍꯜꯂꯛꯑꯦ ꯑꯗꯨ ꯅꯨꯃꯤꯠꯇ ꯑꯗꯨ ꯌꯥꯏ ꯑꯗꯨ ꯁꯦꯀꯦꯟꯗ ꯑꯩꯅ ꯆꯠꯄ ꯃꯇꯝꯗꯗꯤ ꯑꯩꯒꯤ ꯏꯆꯦꯒ ꯆꯠꯂꯦ꯫ ꯑꯗꯨ ꯅꯨꯃꯤꯠꯇꯨꯗꯤ ꯇꯤꯛꯀꯦꯠ ꯃꯣꯏꯅ ꯂꯧꯕꯤꯔꯁꯨ ꯂꯧꯕꯤꯗ꯭ꯔꯁꯨ ꯀꯟꯅꯗꯦꯕꯀꯣ
ꯑꯣ ꯑꯣ꯫
ꯑꯗꯨ ꯑꯩꯒꯤ ꯑꯩꯅ ꯑꯣꯇꯣꯕꯨꯗꯤ ꯑꯥꯏꯠꯇ ꯂꯥꯛꯑꯣ ꯍꯥꯏꯔꯒ ꯃꯥꯁꯦ ꯑꯩꯠ ꯊꯥꯔꯇꯤꯗ ꯂꯥꯛꯄ꯫ ꯑꯗꯨꯒꯤ ꯑꯩꯈꯣꯏ ꯈꯔ ꯈꯔ ꯊꯦꯡꯈ꯭ꯔꯕꯀꯣ ꯆꯠꯇꯂꯤꯉꯩꯗ ꯊꯤꯡ ꯈ꯭ꯔꯕꯒꯤ ꯑꯩ ꯂꯥꯛꯄ ꯃꯇꯝꯗ ꯑꯩ ꯍꯦꯛ ꯂꯧꯔꯒ ꯗꯥꯏꯔꯦꯛ ꯑꯩꯒꯤ ꯇꯤꯀꯦꯠꯇꯣ ꯂꯧꯔꯒ ꯄꯤꯈ꯭ꯔꯦ ꯄꯤꯔꯒ ꯑꯩꯒꯤ꯫ ꯁꯤꯦꯔꯤꯌꯦꯜ ꯅꯝꯕꯔꯁꯦ ꯑꯁ ꯍꯟꯗ꯭ꯔꯦꯗ ꯑꯩꯠꯒꯨꯝꯕ ꯁꯨꯈ꯭ꯔꯕꯣꯀꯣ ꯑꯩ ꯉꯥꯏꯕ ꯉꯝꯗꯕꯅꯤ ꯑꯗꯨꯝ ꯉꯥꯏ ꯉꯥꯏꯔꯒ ꯑꯃꯨꯛꯀ ꯑꯣꯜꯇ꯭ꯔ ꯁꯥꯎꯟꯁꯨ ꯌꯦꯡꯉꯤꯗꯅꯇ꯭ꯔ ꯆꯧ ꯌꯦꯡꯕꯁꯤꯒ ꯑꯁ ꯅꯨꯄꯤ ꯑꯇꯣꯞꯄ ꯂꯩꯥꯏꯅꯥ ꯑꯇꯣꯞꯄꯕꯨ ꯐꯥꯔꯁꯇ ꯌꯦꯡꯕꯀꯣ ꯑꯗꯨ ꯑꯩꯈꯣꯏ ꯄ꯭ꯔꯦꯛꯅꯦꯟ ꯈꯣꯏꯕꯨꯗꯤ ꯑꯥꯞꯇꯔ ꯇꯨ ꯊꯥꯔꯇꯤꯗ ꯌꯦꯡ
ꯑꯥ ꯑꯗꯨꯅꯤ ꯑꯗꯨ ꯃꯣꯏꯅ ꯍꯥꯏꯕ ꯄ꯭ꯔꯤꯐꯔꯦꯟꯁ ꯄꯤꯔꯦꯅ ꯑꯗꯨꯃꯥꯏꯅ ꯍꯥꯏꯕ ꯑꯗꯨꯅ ꯌꯥꯝ ꯋꯥꯔꯝꯃꯅꯤꯅ꯫ ꯆꯥꯛꯁꯨ ꯆꯥꯗꯦ ꯍꯥꯏꯌꯦ ꯅꯪ ꯃꯗꯨ ꯅꯨꯃꯤꯠꯇꯣ꯫
ꯍꯣꯏ ꯑꯩ ꯕ꯭ꯂꯗ ꯇꯦꯁ ꯇꯧꯅꯤꯡꯉꯥꯏ ꯆꯠꯄ꯭ꯔꯣꯀꯣ ꯆꯥꯛ ꯆꯥꯔꯒ ꯆꯠꯂꯒ ꯂꯣꯏꯅ ꯃꯛ ꯍꯧꯖꯤꯛ ꯇꯧꯊꯣꯛꯈ꯭ꯔꯁꯦꯅꯗꯤ ꯆꯠꯄꯅꯦꯕ꯫ ꯑꯁ ꯁꯨꯌꯥ ꯌꯥꯗꯕꯅꯦ ꯑꯗꯨ ꯅꯨꯃꯤꯠꯇꯨ꯫
ꯎꯝ
ꯉꯁꯤꯗꯤ ꯑꯗꯨꯝ ꯇꯧꯔꯣꯏꯗ ꯔꯤꯖꯥꯜ ꯂꯧꯔꯒꯀꯣ ꯑ ꯏꯣꯏꯅꯦ ꯑꯃꯗ ꯆꯦꯛ ꯇꯧꯔꯒ ꯑꯗꯨꯝ ꯍꯜꯂꯛꯀꯅꯤꯗ ꯉꯁꯤꯗꯤ ꯀꯨꯏꯔꯣꯏꯅꯗꯤ ꯈꯜꯂꯦ ꯑꯩꯅ ꯈꯪꯕꯗꯤ ꯑꯩꯈꯣꯏ ꯅꯨꯄꯤꯒꯤ ꯋꯥꯔꯗꯀ
ꯎꯝ ꯎꯝ
ꯅꯨꯄꯤꯒꯤ ꯋꯥꯔꯗ ꯑꯂꯥꯛ ꯂꯩꯌꯦꯗꯅ ꯑꯗꯨ ꯋꯥꯔꯗ ꯆꯠꯂꯗꯤ ꯃꯇꯝꯗꯣ
ꯑꯥ ꯑꯥ ꯑꯥ ꯒꯥꯥꯏꯅꯤꯗꯨꯗꯤ ꯌꯥꯝꯅ ꯃꯤ ꯂꯩꯔꯝꯃꯣꯏꯗ ꯈꯟꯕꯗ ꯎꯝ ꯅ ꯀ ꯆꯟꯅ ꯅꯍꯥꯟ ꯍꯣꯁꯄꯤꯇꯥꯜ ꯑꯃꯗ ꯌꯦꯡꯉꯦ ꯍꯥꯏꯕꯗꯣ ꯃꯗꯨ ꯍꯣꯁꯄꯤꯇꯥꯜꯗ ꯔꯤꯖꯜ ꯂꯧꯔꯒ ꯑꯇꯣꯞꯄ ꯍꯣꯁꯄꯤꯇꯥꯜꯗ ꯉꯁꯤ ꯌꯦꯡꯗꯣꯏꯔꯣ
ꯑ ꯉꯁꯤꯁꯨ ꯁꯦꯝꯅꯦ ꯁꯦꯝꯗ ꯌꯦꯡꯗꯣꯏꯅꯦ ꯉꯁꯤꯁꯨ
ꯑꯣ ꯑꯣꯀꯦ ꯑꯣꯀꯦ
ꯑꯗꯨ ꯃꯇꯝ ꯂꯥꯛꯄ ꯀꯥꯟꯗꯀꯣ ꯁꯥꯏ ꯇꯧꯒꯦ ꯀꯃꯥꯏꯅ ꯇꯧꯒꯦꯔꯣ ꯍꯥꯏꯕꯗꯣ ꯅ ꯑꯩ ꯅꯪꯒꯤ ꯑꯀꯥꯎꯅ ꯑꯩꯒꯤ ꯅꯨꯄꯥꯗꯣ ꯃꯗꯨꯅ ꯑꯁꯤ ꯍꯣꯁꯄꯤꯇꯥꯜꯗꯗꯤ ꯆꯞ ꯃꯥꯟꯈ꯭ꯔꯦ ꯂꯩꯕ ꯅꯨꯡꯉꯥꯏꯔꯔꯣꯏ ꯑꯗꯨ ꯇ꯭ꯔꯤꯠꯁꯨ ꯐꯖꯅ ꯇꯧꯔꯣꯏꯅ ꯑꯗꯨꯝ ꯈꯟꯕ ꯑꯃ
ꯑꯗꯨꯅꯦ ꯐꯖꯅ ꯍꯥꯏꯗꯤ ꯁꯥꯔꯚꯤꯁꯇ ꯐꯖꯅ ꯄꯤꯔꯣꯏ ꯍꯥꯏꯕ
ꯑꯥ ꯍꯣꯏ ꯃꯥꯁꯨ ꯑꯗꯨꯝ ꯍꯥꯏꯌꯦ ꯑꯗꯨꯒꯤ ꯑꯩꯁꯨ ꯑꯁ ꯈꯟꯒꯔꯅ
ꯍꯣꯏ ꯄꯥꯎꯁꯨ ꯂꯥꯛꯀꯅꯤ ꯍꯥꯏꯕ꯭ꯔꯣ
ꯂꯒꯅꯤ ꯍꯥꯏꯌꯦ ꯍꯣꯏ
ꯑꯣꯒꯁ ꯆꯋꯥꯏꯦꯗꯥ
ꯑꯝ ꯍꯣꯏ ꯑꯥꯒꯁ ꯐꯤꯐꯇꯤꯟ ꯁꯨꯗ꯭ꯔꯤꯉꯩꯗ ꯑꯩ ꯂꯥꯛꯀꯅꯤꯀꯣꯅꯗꯤ ꯍꯥꯏ ꯍꯣꯏ
ꯑꯥ ꯁꯦ ꯑꯩꯈꯣꯏ ꯄꯥꯎ ꯄꯥꯎꯒꯤꯗꯣ ꯃꯣꯏ ꯂꯤꯐ ꯄꯤꯗ꯭ꯔꯣ ꯄꯦꯇꯔꯅꯦꯜ ꯂꯤꯐ ꯄꯤꯗ꯭ꯔꯣ
ꯂꯤꯐꯇꯣ ꯀꯔꯤꯅꯣꯗꯤ ꯄꯤꯒꯅꯤ
ꯑꯣ ꯑꯥ
ꯂꯤꯞꯗꯤ ꯃꯉꯥ ꯑꯩꯈꯣꯏ ꯃꯇꯔꯅꯤꯇꯤꯒꯤꯗꯤ ꯊꯥ ꯑꯃ ꯁꯨꯋꯦꯗꯅ
ꯑꯥ
ꯄꯦꯇꯔꯅꯤꯇꯤꯁꯤꯡꯗꯤ ꯑꯁ ꯐꯥꯏꯚ ꯗꯦꯖꯀꯨꯝꯕ ꯉꯥꯛꯀꯅꯤꯗ
ꯃꯉꯥ ꯈꯛꯇ
ꯑꯥ ꯃꯉꯥ ꯈꯛꯇ ꯂꯩꯔꯝꯅꯤ ꯎꯝ ꯂꯣꯏꯅꯃꯛ ꯑꯗꯨꯝ ꯇꯧꯋꯦ ꯒꯣꯔꯃꯦꯟꯒꯨꯝꯕ ꯅꯠꯇ꯭ꯔꯗꯤꯀꯣ
ꯑꯥ
ꯑꯥ ꯑꯗꯨ ꯑꯣꯏꯔꯁꯨ ꯑꯩꯈꯣꯏꯅꯤ ꯂꯣꯁ ꯑꯣꯣꯞꯄꯩꯗ ꯆꯠꯅꯤꯗ
ꯑꯥ ꯑꯥ
ꯃꯥꯁꯦ ꯊꯥ ꯑꯃꯒꯨꯝꯝꯗꯤ ꯆꯠꯅꯤꯡꯉꯦ ꯍꯥꯏꯕ ꯃꯆꯨꯀꯣ ꯑꯩꯅ ꯑꯣꯒꯁ ꯁꯤꯛꯁ ꯇꯦꯟ ꯐꯤꯐꯇꯤꯟꯒꯨꯝꯕꯗ ꯂꯥꯛꯑꯣ ꯍꯥꯏꯔꯒ ꯑꯁ ꯐꯤꯞꯇꯤꯟꯒꯨꯝꯕꯗ ꯂꯥꯛꯔꯗꯤ ꯊꯦꯡꯈ꯭ꯔꯅꯤ ꯑꯩ ꯕꯤꯐꯣꯔ ꯐꯤꯐꯇꯤꯟꯗ ꯂꯥꯛꯅꯤꯅꯗꯤ ꯍꯥꯏꯌꯦ ꯃꯥꯁꯦ
ꯑ ꯕꯤꯐꯣꯔ ꯐꯤꯐꯇꯤꯟꯗ ꯂꯥꯛꯄꯅ ꯐꯥꯔꯅꯤ ꯈꯟꯕꯗ ꯍꯥꯏꯗꯤ ꯅꯪ ꯅꯥꯏ ꯇꯤꯟꯗꯨꯋꯥꯏꯗ ꯍꯥꯏꯌꯦꯅ ꯃꯣꯏ ꯑꯗꯨꯁꯨ ꯌꯥꯝꯅ ꯑꯩꯈꯣꯏ ꯍꯥꯏꯗꯤ ꯑꯦꯛꯖꯦꯛ ꯇꯧꯕ ꯉꯝꯗꯕ ꯄ꯭ꯔꯤꯗꯤꯛ ꯇꯧꯕ ꯌꯥꯗꯦꯅ ꯑꯥ ꯍꯣꯏ
ꯎꯝ
ꯇꯤꯛꯀꯦꯠꯇꯤ ꯀꯛꯈ꯭ꯔꯕꯣ ꯍꯣꯏ ꯑꯪꯀꯜꯗꯣ
ꯀꯦ ꯑꯗꯨ ꯀꯥꯛꯇꯔꯤ
ꯑꯣ
ꯀꯃꯥꯏꯅ ꯇꯧꯁꯤꯔ ꯃꯥꯁꯦ ꯂꯤꯐ ꯀꯔꯤꯅꯣ ꯅꯤꯔꯒ ꯀꯣ
ꯑ
ꯃꯣꯏꯗꯤ ꯏꯃꯦꯜꯒꯨꯝꯕ ꯅꯉꯥꯛꯛꯇ ꯑꯗꯨꯝ ꯅꯤꯕꯒꯤ ꯃꯥ ꯏꯃꯦꯜꯗꯤ ꯊꯥꯕꯤꯈ꯭ꯔꯦ ꯍꯥꯏꯌꯦꯦ ꯑꯗꯨ ꯑꯦꯄ꯭ꯔꯨꯚꯗꯤ ꯇꯧꯈ꯭ꯔꯕ꯭ꯔꯥ ꯇꯧꯗ꯭ꯔꯤꯕ꯭ꯔꯥ ꯑꯗꯨ ꯌꯦꯡꯂꯡꯒ ꯇꯤꯛꯀꯦꯠꯁꯦ ꯀꯛꯁꯦ ꯇꯧꯕ ꯑꯩꯈꯣꯏꯅꯤ ꯁꯤꯅꯦ
ꯑꯣ ꯑꯣ ꯎꯝ ꯂꯤꯐꯇꯣ ꯈꯔ ꯌꯥꯝꯅ ꯄꯤꯔꯗꯤ ꯐꯥꯕꯗꯕ
ꯍꯣꯏꯅꯦ ꯑꯦꯠꯂꯤꯁ ꯐꯤꯐꯇꯤꯟ ꯗꯦꯖꯀꯨꯝꯕꯗꯨ ꯁꯨꯔꯗꯤꯀꯣ
ꯑꯥ
ꯄꯨꯔ ꯅꯨꯡꯉꯥꯏꯒꯗꯕ
ꯎꯝ ꯑꯗꯨꯅꯤ
ꯎꯝ ꯑꯗꯨ ꯑꯣꯏꯔꯁꯨ ꯃꯣꯏꯒꯤ ꯅꯣꯝꯁꯦ ꯂꯩꯕꯅꯤꯅꯀꯣ ꯑꯩꯈꯣꯏꯅ ꯉꯥꯡꯗ꯭ꯔꯁꯨ ꯌꯥꯔꯔꯣꯏꯅ ꯇꯣꯛꯈ꯭ꯔꯕꯅꯤ
ꯑꯣ ꯉꯁꯤ ꯍꯣꯁꯄꯤꯇꯥꯜ ꯆꯠꯂꯗꯤ ꯒꯨꯗ ꯂꯥꯛ ꯀꯣꯆꯦ
ꯍꯣꯏ ꯍꯣꯏ ꯑꯁ ꯊꯦꯡꯀ ꯌꯌꯨ
ꯔꯤꯖꯜ ꯊꯣꯛꯑꯗꯤ ꯑꯩꯈꯣꯏꯗꯁꯨ ꯄꯥꯎꯗꯣ ꯄꯤꯕꯤꯈ꯭ꯔꯣ ꯈꯪꯉꯕ ꯎꯝ
ꯅꯪꯒꯤ ꯏꯃꯥꯗꯤ ꯅꯨꯡꯉꯥꯏꯔꯑꯦꯀꯣ
ꯑꯥ ꯅꯨꯡꯉꯥꯏꯔꯦ ꯍꯧꯖꯤꯛ ꯆꯥꯛ ꯊꯣꯡꯉꯒ ꯂꯩꯌꯦ
ꯀꯔꯤ ꯀꯔꯤ ꯇꯧꯔ ꯂꯩꯕ꯭ꯔꯣ ꯍꯧꯖꯤꯛ ꯀꯥꯟ ꯃꯥꯁꯦ
ꯑꯩꯈꯣꯏ ꯐꯥꯔꯝ ꯃꯆꯥꯠ ꯂꯩꯕꯗꯣ ꯃꯊꯛ ꯌꯨꯝ ꯃꯅꯤꯡꯗ
ꯍꯣꯏ ꯍꯣꯏ
ꯃꯗꯨꯗ ꯀꯔꯤ ꯀꯔꯤꯅꯣ ꯑꯃ ꯚꯦꯖꯤꯇꯦꯕꯜꯒꯨꯝꯕ ꯁꯦꯝꯃꯒ ꯂꯩ
ꯑ ꯑꯣ ꯑꯗꯨ ꯅꯪꯁꯨ ꯂꯥꯛꯔꯒ ꯅꯨꯡꯉꯥꯏꯔꯤꯕ꯭ꯔꯣ
ꯑꯥ
ꯅꯪꯁꯨꯨꯅꯥꯏꯔꯤ
ꯑꯥ ꯅꯨꯡꯉꯥꯏꯌꯦ ꯗꯤꯂꯨꯝ ꯂꯩꯕꯗꯣ ꯁ꯭ꯋꯤꯃꯤꯡ ꯄꯨꯜꯗ ꯃꯔꯛ ꯃꯔꯛꯇ ꯆꯠꯂꯒ ꯇꯧ ꯏ
ꯑ ꯑꯣ ꯍꯣꯏ ꯅꯨꯡꯉꯥꯏꯌꯦ ꯅꯍꯥꯟ ꯑꯩꯈꯣꯏꯁꯨ ꯆꯠꯄꯅꯦ ꯅꯪ ꯌꯦꯄꯥꯏꯒꯀꯣ